ꯑꯎ ꯀꯩꯗꯧꯔꯤꯅꯣ?
ꯏꯁꯤꯡ ꯏꯁꯤꯡ ꯐꯨꯠꯂꯤꯗ꯫
ꯑꯣꯑꯣ ꯆꯥꯛ ꯊꯣꯡꯉꯕꯣ?
ꯑꯣ ꯆꯥꯛ ꯊꯣꯡꯉꯦ꯫
ꯀꯩ ꯍꯤꯟꯖꯥꯡ꯫
ꯍꯤꯟꯖꯥꯡꯗꯤ ꯊꯣꯡꯗ꯭ꯔꯤ꯫ ꯅꯪꯗꯤ?
ꯑꯩ ꯁꯨꯝ ꯊꯣꯡꯗ꯭ꯔꯤꯗ ꯑꯩꯁꯨ꯫
ꯑꯣ꯫
ꯋꯥꯠꯂꯤ꯫
ꯊꯦꯡꯉꯤꯅ ꯀꯩꯗꯧꯔꯤꯒꯦ?
ꯑꯩꯔꯣ?
ꯎꯝ ꯍꯥ꯫ ꯍꯨꯏꯌꯥ꯫
ꯍꯜꯂꯣ ꯊꯕꯛ ꯆꯤꯟꯕ ꯃꯥꯜꯂꯦꯗ꯫
ꯏꯁꯤꯡ ꯂꯥꯛꯄ ꯑꯗꯨꯗ ꯑꯩ ꯌꯦꯡꯉꯝꯕ꯫
ꯑꯣ꯫ ꯀꯣꯂꯦꯖ ꯀꯔꯤꯔꯣ ꯅꯪ?
ꯀꯗꯦꯗ꯫
ꯑꯣ ꯇꯣꯛꯑꯕꯣ?
ꯎꯝ꯫
ꯅꯨꯡꯉꯥꯏꯇꯦꯗ ꯀꯩ ꯏꯟꯁꯥꯡ ꯊꯣꯡꯗꯣꯏꯅꯣ?
ꯀꯩꯕ?
ꯀꯩ ꯏꯟꯁꯥꯡ ꯊꯣꯡꯗꯣꯏꯅꯣ?
ꯎꯝ ꯑꯍꯥꯎꯕ꯫
ꯑꯍꯥꯎꯕ ꯌꯥꯝ ꯆꯥꯏꯗ꯫
ꯑꯥꯎ ꯍꯦꯍꯦꯏꯁ꯫
ꯎꯝꯍꯨꯝ ꯌꯥꯗꯦꯀꯣ꯫
ꯎꯝ ꯌꯥꯗꯦ꯫ ꯅꯪꯗꯤ ꯀꯩ ꯌꯦꯟꯖꯥꯡ ꯊꯣꯡꯗꯣꯏꯅꯣ
ꯈꯪꯗꯦ ꯀꯔꯤ ꯊꯣꯡꯁꯤꯔꯥ ꯆꯥꯛꯄꯨꯗꯤ ꯀꯥꯝꯃꯦ ꯑꯗꯣ ꯌꯦꯟꯖꯥꯡ
ꯑꯍꯥꯎꯕ ꯊꯣꯡꯒꯦꯗꯤ ꯑꯩꯉꯣꯟꯗ ꯍꯥꯏꯔꯛꯑꯣ
ꯑꯩ ꯂꯥꯛꯀꯦ
ꯂꯥꯛꯀꯦ ꯀꯥꯏꯅ ꯊꯣꯡꯕꯤꯒꯦ ꯀꯣꯏꯔꯛꯑꯣ
ꯑꯧ ꯀꯣꯔꯛꯀꯦ
ꯎꯝ
ꯕꯖꯥꯔ ꯂꯩꯔꯁꯨ ꯎꯄꯥꯏ ꯂꯩꯇ꯭ꯔꯦ ꯑꯩꯈꯣꯏꯗ ꯁꯧꯒ꯭ꯔꯤ ꯌꯥꯝ ꯂꯩ ꯊꯤꯜꯂꯛꯀꯦ
ꯍꯥꯎꯕꯅꯦ ꯁꯧꯒ꯭ꯔꯤꯗꯣ ꯀꯥꯡꯁꯣꯏ ꯊꯣꯡꯕꯗꯣ
ꯑꯁ ꯇꯜꯂꯦ ꯁꯧꯒ꯭ꯔꯤ ꯀꯌꯥ ꯈꯣꯏꯗꯥꯗꯦ
ꯁꯣꯔꯤꯒ ꯃꯦꯔꯦꯟꯗꯤ ꯐꯦꯕꯣꯔꯥꯏꯠꯅꯤ
ꯑꯣꯛꯂꯦ ꯍꯥ ꯍꯥ ꯌꯥꯗꯦꯀꯣ ꯃꯤꯗꯤ
ꯍꯦꯛꯇꯠꯂꯦꯀꯣ
ꯌꯥꯗꯕꯅꯦ
ꯑꯣ ꯑꯩ
ꯅꯪꯅ ꯊꯣꯡꯉꯤꯔꯣ ꯆꯥꯛ
ꯍꯥ
ꯆꯥꯛꯇꯣ ꯅꯪꯅ ꯊꯣꯡꯕ꯭ꯔꯣ ꯅꯠꯇ꯭ꯔꯒ
ꯎꯝ ꯑꯩꯅ ꯊꯣꯡꯗꯣꯏꯕ
ꯑꯣ ꯅꯪ ꯔꯦꯟꯗ ꯂꯩꯔꯤꯔꯣ
ꯎꯝ
ꯑꯣ ꯊꯕꯛ ꯌꯥꯝ ꯐꯩ ꯀꯣ ꯃꯤꯗꯤ
ꯁꯤꯗ ꯀꯩꯅꯣ ꯇꯧꯔꯒ
ꯑꯣ ꯇꯣꯇꯤ ꯂꯥꯛꯄꯔꯥ
ꯂꯥꯛꯇꯦꯗ ꯌꯨꯝꯗ ꯂꯩ ꯑꯩꯗꯤ
ꯑꯣ
ꯑꯗꯨꯅꯤꯗ
ꯑꯣ ꯑꯣ
ꯈꯥꯔꯗꯤ ꯆꯤꯟꯕꯥ ꯍꯥꯏꯕꯗꯤ ꯂꯩꯗꯅ
ꯅꯪ ꯅꯪ ꯃꯧꯔꯣ
ꯃꯧꯗꯒꯤ ꯍꯦꯜꯂꯕꯅꯦ
ꯊꯦꯡꯕꯩꯔꯣ
ꯎꯝ
ꯃꯧꯁꯤ ꯌꯥꯝ
ꯎꯝ ꯃꯧꯗꯩꯁꯨ ꯍꯦꯜꯂꯦ꯫
ꯎꯝ
ꯍꯥꯏꯕꯗꯤ ꯍꯨꯝ ꯍꯨꯝ ꯂꯩꯗꯅ__
ꯎꯝ
ꯃꯧꯗꯒꯤ ꯍꯦꯟꯕ ꯍꯥꯏꯕꯁꯦ ꯊꯕꯛꯇꯁꯨ__
ꯂꯣꯏꯟ ꯌꯥꯎ ꯂꯣꯏꯅ ꯌꯥꯎꯔꯤꯅꯦ ꯍꯥꯏꯌꯣ __
ꯑꯥꯎ ꯑꯩꯅ ꯌꯨꯝ ꯄꯥꯜꯂꯤꯕꯅꯦ ꯍꯟꯗꯛ __
ꯑꯁꯦꯡꯕꯅꯦ ꯐꯒꯤ ꯅꯠꯇꯤ__
ꯎꯝ ꯆꯨꯝꯃꯤꯅꯦ__
ꯑꯩꯅ ꯄꯜꯂꯤꯕꯅꯦ ꯌꯨꯝꯁꯨ__
ꯃꯧꯗꯒꯤꯗꯤ ꯂꯩꯁꯥꯕꯤꯅ ꯊꯕꯛ ꯀꯟꯕꯅꯦ__
ꯎꯝ ꯇꯨꯅꯕꯨ ꯃꯧꯗꯒꯤ ꯍꯦꯜꯂꯤ ꯍꯥꯏꯁꯤꯅꯤ __
ꯑꯗꯨꯅꯤ __
ꯑꯆꯥꯆꯥ __ ꯆꯥꯛꯁꯦ ꯊꯣꯡꯂꯣꯏꯔꯦ ꯑꯗꯨꯕꯨ ꯏꯟꯖꯥꯡ ꯊꯣꯡꯒꯦ ꯇꯧꯕ ꯈꯣꯏ __ ꯈꯣꯏ ꯑꯉꯥꯡꯒ ꯂꯩꯌꯦ ꯑꯗꯨꯍꯣꯏ ꯑꯉꯥꯡꯗꯨ__ ꯄ꯭ꯔꯣꯖꯦꯛꯀꯤ ꯏꯅꯣ ꯁꯦꯝꯕ ꯑꯗ ꯈꯔ ꯅꯣꯏꯁ ꯂꯩꯒꯅꯤꯗ __
ꯑꯣ ꯑꯣ ꯀꯣꯂꯦꯖ ꯀꯥꯕ ꯑꯉꯥꯡꯔꯣ
ꯇꯨꯋꯦꯜꯐ ꯀꯥꯔꯕꯅꯤꯗ ꯑꯃꯅ ꯇꯨꯌꯦꯜꯞ ꯂꯣꯏꯔꯦ__
ꯑꯣ ꯅꯪꯗꯤ ꯇꯣꯛꯑꯦ
ꯑꯣ ꯑꯩꯗꯤ ꯀꯨꯏꯔꯦ
ꯑꯣ
ꯎꯝ ꯍꯥꯎꯁ ꯋꯥꯏꯐ ꯑꯣꯏꯔꯦ ꯍꯨꯖꯤꯛꯀꯟꯅ
ꯍꯣꯝ ꯃꯤꯅꯤꯁꯇꯔ ꯑꯣꯏꯔꯦ ꯀꯟꯅ __
ꯈꯣꯏꯗꯤ ꯌꯥꯝ ꯋꯥꯠꯅꯤꯗ
ꯑꯩꯅ ꯍꯥꯏꯖꯦ ꯌꯥꯝ ꯐꯖꯕ ꯋꯥꯠꯂꯦ ꯃꯥꯁꯦ
ꯀꯣꯂꯦꯖ ꯂꯣꯏꯁꯤꯟ ꯒ꯭ꯔꯦꯖꯨꯑꯦꯁꯟ ꯂꯣꯏꯅꯤꯡꯉꯥꯏ ꯌꯥꯝ ꯋꯥꯜꯂꯤꯈꯣꯏꯗꯤ ꯍꯧꯕꯗ ꯉꯥꯏꯔꯤ
ꯎꯝ ꯊꯥꯖꯗꯦꯗ
ꯁꯤꯡꯉꯣ ꯍꯥꯏꯔꯒ ꯑꯁꯦꯡꯕꯅꯤ ꯐꯤꯞ ꯀꯥꯕꯗ ꯉꯥꯏꯔꯤ
ꯑꯣ
ꯆꯍꯤ ꯑꯅꯤ ꯋꯥꯠꯂꯤꯈꯣꯏꯗꯤ
ꯑꯣ ꯑꯣ ꯐꯩꯌꯦ ꯐꯩ
ꯁꯨꯡ
ꯃꯥ
ꯎꯝ
ꯀꯔꯤꯅꯣ ꯈꯪꯗꯦ ꯑꯩꯉꯣꯟꯗ ꯃꯧꯔꯣ ꯃꯧꯔꯣ ꯑꯗꯨꯝ ꯉꯥꯡꯒꯅꯤ
ꯃꯧ ꯃꯥꯟꯕ ꯅꯪꯗꯣ ꯍꯣꯏ ꯑꯧ
ꯉꯁꯥꯏꯁꯨ ꯃꯧ ꯃꯥꯜꯂꯦꯌꯦ ꯌꯥꯟ ꯇꯥ
ꯑꯩꯁꯨ ꯃꯥꯜꯂꯦ ꯈꯜꯂꯤꯕꯅꯦ
ꯑꯧꯗꯤ ꯅꯠꯇꯦꯍꯦ
ꯎꯝ ꯀꯩꯅꯣ ꯑꯗꯨꯗꯤ ꯎꯝ
ꯂꯩꯁꯥꯕꯤꯅꯦ ꯀꯗꯥꯏꯗꯒꯤ ꯃꯧꯅꯣꯗ ꯑꯩꯀꯣ ꯂꯩꯁꯥꯕꯤꯅꯦ ꯂꯩꯁꯥꯕꯤ
ꯑꯣ ꯐꯔꯦ ꯐꯕꯤ ꯑꯣꯏꯒꯦꯔ ꯏꯟꯁꯥꯕ ꯑꯣꯏꯒꯦꯔ
ꯑꯦꯅꯤꯠꯁ ꯑꯣꯏꯅꯤꯡꯕꯗ ꯑꯣꯏꯖꯁꯅꯨ ꯀꯩꯝ ꯀꯥꯏꯅꯤ
ꯀꯨꯁꯤꯅꯤ ꯑꯩꯔꯣ ꯑꯩꯁꯦ ꯌꯥꯝ ꯅꯣꯛꯒꯟꯕꯅꯤ ꯗꯨꯏꯅꯦ
ꯁꯦꯏꯁ ꯐꯩꯅꯦ ꯑꯁ ꯍꯧꯖꯤꯛꯁꯦ ꯑꯩ ꯃꯨꯠ ꯌꯥꯝ ꯂꯩꯗꯦꯅꯦ
ꯀꯩꯒꯤ
ꯈꯪꯗꯦ ꯋꯥꯔꯤ ꯁꯥꯕꯖꯤ ꯀꯌꯥ ꯀꯩꯌꯤꯝ ꯇꯧꯗꯦ
ꯑꯗꯨꯅꯅꯦ ꯑꯩꯅ ꯋꯥꯇꯦ ꯋꯥ ꯌꯥꯝ ꯉꯥꯡꯗ꯭ꯔꯤꯗꯣ
ꯄꯥꯏ ꯂꯩꯇꯦꯅꯦ
ꯂꯩꯔꯒꯗꯤ ꯌꯥꯕꯀꯣ
ꯎꯝ
ꯑꯗꯨ ꯅꯠꯇꯕꯅꯤꯅ ꯈꯣꯏꯗꯤ ꯉꯁꯤ ꯏꯟꯖꯥꯡ ꯍꯥꯎꯒꯅꯤ
ꯑꯦꯛꯖꯥꯝ
ꯍꯤꯟꯖꯥꯡ ꯍꯥꯎꯒꯅꯤ ꯍꯥꯏꯕ
ꯅꯪꯔꯣ
ꯑꯩꯈꯣꯏ ꯎꯝ
ꯆꯥꯕ ꯂꯥꯛꯀꯦ
ꯂꯥꯛꯑꯣ ꯌꯦꯟꯅꯦ ꯑꯣꯔꯤꯖꯤꯅꯦꯜꯅꯦ ꯌꯦꯟꯗꯣ
ꯂꯥꯛꯀꯦꯅꯦ ꯂꯥꯛꯀꯦꯅꯦ
ꯑꯩꯈꯣꯏꯗꯤ ꯌꯦꯟ ꯆꯥꯗꯕꯅꯤꯅ
ꯀꯩꯕ
ꯑꯩꯈꯣꯏꯗꯤ ꯌꯦꯟ ꯆꯥꯗꯕꯅꯤꯅ
ꯏꯁ ꯀꯔꯤꯒꯤ ꯌꯦꯟ ꯆꯥꯗꯕ꯭ꯔꯣ
ꯌꯦꯟ ꯆꯥꯗꯤꯌꯦ ꯑꯁꯦꯡꯕꯅꯦ ꯊꯥꯖꯗꯕ꯭ꯔ ꯅꯪ
ꯊꯥꯖꯩ ꯅꯪꯅ ꯍꯥꯏꯕꯗꯤ ꯊꯥꯖꯩ
ꯑꯇꯣꯞꯄ ꯍꯥꯏꯕꯗꯤ ꯊꯥꯖꯗꯦ
ꯎꯝ
ꯑꯩꯒꯤ ꯕꯣꯗꯤꯒꯥꯔꯗ ꯃꯥꯡꯈ꯭ꯔꯦ ꯍꯧꯖꯤꯛꯁꯦ ꯎꯝ ꯀꯥꯏ ꯆꯀꯖꯅ ꯑꯩꯕ‌ꯣꯗꯤꯒꯥꯠꯗ‌ꯣ ꯉꯥꯁꯤ
ꯃꯥꯡ꯭ꯒꯔꯕꯣ
ꯑꯣ ꯑꯩꯕ‌ꯣꯗꯤ ꯃꯥꯡꯒꯔ‌ꯦ
ꯉꯁꯤ ꯂꯥꯛꯀꯦ ꯍꯥꯏꯔꯝꯕꯅꯦ ꯃꯥꯗꯣ ꯑꯗꯨ ꯑ ꯂꯥꯛꯇꯅꯦ
ꯅꯨꯡꯉꯥꯏꯇ‌ꯦꯅ‌ꯦ ꯅꯪꯒꯤ ꯕꯣꯗꯤꯒꯥꯔꯗ ꯃꯥꯡꯕꯁꯦ
ꯎꯝ ꯑꯩꯅ ꯁꯦꯂꯔꯤ ꯐꯖꯅ ꯄꯤꯕꯤꯗꯕꯒꯤ ꯆꯠꯈ꯭ꯔꯦ
ꯑꯗꯨꯒꯤꯔꯣ ꯅꯪ ꯃꯨꯠ ꯂꯩꯇꯦ ꯍꯥꯏꯔꯤꯗꯣ
ꯆꯠꯂꯒ‌ꯦꯁꯨ ꯍꯥꯏꯔꯝꯗꯒ ꯆꯠꯈ꯭ꯔꯦ ꯃꯣꯏ
ꯌꯥꯝ ꯅꯨꯡꯉꯥꯏꯕ ꯋꯥꯔꯤꯅꯤꯅꯦ ꯅꯪꯒꯤꯁꯦ
ꯃꯕꯨꯛ ꯌꯥꯝ ꯐꯠꯇ
ꯐꯨꯕ ꯌꯥꯗꯔ‌ꯣ
ꯑꯩ ꯕ‌ꯣꯗꯤꯒꯥꯔꯗ ꯐꯨꯕ ꯍꯥꯏꯅ ꯗ‌ꯦ
ꯊꯧꯔꯤ ꯄꯨꯜꯂꯒ ꯐꯖꯅ ꯐꯨꯕ ꯌꯥꯗ꯭ꯔꯥ
ꯈꯪꯗ‌ꯦ ꯆꯠꯈ꯭ꯔꯒꯦꯅ ꯆꯠꯈ꯭ꯔꯕ ꯃꯤꯗꯣ ꯑꯩꯅꯦ ꯅꯨꯡꯉꯥꯏꯔ ꯇꯧꯗꯧꯕ ꯅꯠꯇ꯭ꯔꯦ ꯆꯠꯈ꯭ꯔꯁꯅꯨ ꯀꯩꯅꯣ
ꯀꯩ ꯊꯕꯛ ꯇꯧꯕꯩꯅ‌ꯣ ꯅꯪꯕ‌ꯣꯗꯤꯒꯥꯔꯗ ꯍꯥꯏꯔꯤꯁꯦ
ꯍꯣꯝ ꯃꯤꯅꯤꯁꯇꯔꯅꯦ ꯍꯧꯖꯤ ꯀ ꯑꯁ ꯅꯪꯁꯦ ꯌꯥꯝ ꯄꯪꯉꯦ ꯃꯤꯅ ꯍ‌ꯣꯝꯃꯤꯅꯤꯁꯇ꯭ꯔꯅ‌ꯦ ꯍꯥꯏꯔ ꯇ ꯇ
ꯅꯪꯒꯤ ꯍꯣꯝ ꯃꯤꯅꯤꯁꯇꯔ
ꯎꯅ ꯈꯪꯗ꯭ꯔ‌ꯦ
ꯎꯝ ꯂꯩ ꯐꯣꯟ ꯇꯧꯕ ꯌꯥꯗ꯭ꯔꯣ
ꯀꯅꯥꯗ
ꯅꯪꯒꯤ ꯕꯣꯗꯤ ꯒꯔꯗꯇꯣ
ꯑꯁ ꯀꯝꯗ‌ꯦꯗ ꯃꯣꯏ ꯑꯗꯨꯝꯕ ꯃꯣꯏ ꯇꯧꯔ ꯁꯔꯨꯛ ꯄꯨꯗꯤ ꯇꯧꯗꯕꯅ ꯐꯩ ꯂꯥꯛꯀꯅꯤ ꯍꯣꯔꯦꯟ ꯃꯥ ꯁꯣꯏꯗꯅ ꯂꯥꯛꯀꯅꯤ ꯏꯅꯥꯛꯇ
ꯈꯪꯗꯦꯗ ꯅꯣꯡ ꯆꯨꯕ꯭ꯔꯣ ꯅꯣꯏꯔꯣꯝꯗ
ꯀꯩꯕ
ꯅꯣꯡ ꯆꯨꯕ꯭ꯔꯣ
ꯑꯧ ꯉꯥꯁꯥꯏ ꯆꯨꯕꯅꯦ
ꯀꯟꯅ ꯆꯨꯕ꯭ꯔꯥ
ꯑꯥ
ꯑꯩꯈꯣꯏꯗꯁꯨ ꯆꯨꯕꯅꯤ ꯑꯃꯨꯛꯀ ꯇꯣꯛꯈ꯭ꯔꯦ
ꯐꯔꯦꯒ ꯂꯧ ꯃꯇꯝꯅꯤꯅꯦ ꯋꯥꯕꯅꯦ
ꯎꯝ ꯅꯣꯡ ꯆꯨꯕ ꯁꯔꯨꯛꯄꯗꯤ ꯅꯨꯡꯁꯥ ꯊꯣꯛꯄꯅ ꯐꯩꯗ
ꯑꯁ
ꯅꯣꯡ ꯄꯥꯝꯖꯗ꯭ꯔꯦ
ꯑꯩꯗꯤ ꯀꯣ
ꯅꯪ ꯄꯥꯝꯃꯦ
ꯑꯣ ꯄꯣꯇꯥ ꯄꯣꯇꯥꯅꯤꯅꯦ ꯏꯕꯥꯟꯅꯤꯁꯦ
ꯎꯝ
ꯑꯩꯗꯤ ꯄꯥꯝꯗ꯭ꯔꯦ ꯅꯣꯡꯗꯤ ꯇꯜꯂꯦ
ꯀꯩꯒꯤ
ꯅꯣꯡ ꯆꯨꯔꯗꯤ ꯂꯝꯕꯤ ꯆꯠꯄ ꯀꯩꯀꯥ ꯅꯨꯡꯉꯥꯏꯇꯦꯗꯅ ꯑꯗꯨꯈꯛ ꯅꯠꯇꯦ ꯁꯨꯝ ꯀꯩ ꯍꯥꯏꯁꯤꯔ ꯇꯨꯝꯅꯤꯡꯗꯦꯗꯥ ꯅꯣꯡꯗꯤ ꯄꯥꯝꯒ꯭ꯔꯦ
ꯎꯝ
ꯑꯣ
ꯂꯣꯏꯗ꯭ꯔꯤꯕꯣ ꯅꯪꯒꯤ ꯊꯕꯛꯇꯣ
ꯂꯣꯏꯔꯦꯗ